ꯍꯜꯂꯣ꯫
ꯀꯩꯗꯧꯔꯤꯅꫭ꯫
ꯃꯤꯑꯦ ꯍꯦꯄꯤꯑꯦ꯫
ꯆꯥꯏꯗ꯫
ꯍꯥ꯫
ꯆ ꯆꯥꯔꯕ꯭ꯔꯣ꯫
ꯆꯥꯔꯦ ꯅꯪꯗꯤ꯫
ꯆꯥꯗ꯭ꯔꯤꯗ ꯑꯩꯗꯤ꯫
ꯌꯥꯝ ꯊꯦꯡꯉꯤꯅ꯫
ꯑꯁ꯫ ꯑꯁꯤ ꯆꯥꯛ ꯆꯥꯔꯤꯗꯨꯗꯤ ꯀꯔꯝ ꯀꯥꯟ ꯇꯨꯝꯗꯣꯏꯕꯥ꯫
ꯑꯁ ꯈꯣꯏꯗꯤ ꯉꯟ ꯉꯟꯅ ꯆꯥꯏꯌꯦ꯫
ꯉꯟꯅ ꯆꯔꯗꯤ ꯉꯟꯅ ꯂꯥꯝꯑꯦ꯫
ꯍꯥꯥ꯫
ꯉꯥꯟꯅ ꯆꯛ ꯆꯥꯔꯗꯤꯅꯦ
ꯎꯝ꯫
ꯄꯨꯛ ꯂꯥꯝꯑꯦꯕ꯫
ꯑꯗꯨꯗꯤ ꯃꯍꯧꯁꯥꯅꯦ ꯀꯩꯅꯣ꯫ ꯈꫭꯏꯗꯤ ꯉꯟꯅ ꯆꯥꯏ ꯉꯁꯥꯏꯅ ꯆꯥꯕ ꯂꯣꯏꯔꯦ꯫
ꯀꯩ ꯍꯤꯟꯁꯥꯡ ꯆꯥꯒꯦ꯫
ꯎꯝ꯫
ꯁꯧꯒ꯭ꯔꯤ ꯊꯣꯡꯕꯒ ꯁꯧꯒ꯭ꯔꯤ ꯀꯥꯡꯁꯣꯏ ꯑꯃꯅꯦ꯫ ꯁꯣꯏꯕꯨꯝ ꯑꯦ ꯁꯣꯏ ꯎꯁꫭꯏ ꯎꯁꫭꯏ ꯎꯁꫭꯏ ꯑꯃꯅꯦ ꯑꯃꯦꯠꯄ ꯑꯃꯅꯦ ꯑꯗꯨꯒ ꯃꯩꯔꯦꯟ ꯃꯅ ꯑꯐꯨꯠꯄꯅꯦ꯫ ꯆꯝꯐꯨꯠꯅꯦ ꯑꯗꯨꯒ ꯎꯝ ꯍꯋꯥꯏ ꯊꯣꯡꯕ ꯑꯃꯅꯦ꯫
ꯑꯁ ꯆꯤꯡꯒꯤ ꯑꯍꯥꯎꯕ ꯉꯥꯛꯇꯅꯦ꯫
ꯍꯥꯎꯇꯦꯗ ꯄꯪꯗꯨꯝ ꯆꯥꯕ ꯌꯥꯕꯈꯩꯗꯤꯗꯤ ꯌꯣꯠꯁꯟꯒ꯭ꯔꯦ꯫
ꯑꯁ ꯍꯥꯎꯋꯦ ꯑꯩꯗꯤ ꯃꯔꯦꯝ ꯃꯅꯥꯒꯨꯝꯕ ꯆꯝꯐꯨꯠꯀꯨꯝꯕ ꯆꯝꯊꯣꯡ ꯆꯥꯕꯗꯣ꯫ ꯌꯥꯝꯅ
ꯎꯝ ꯍꯥꯎꯕꯨꯗꯤ ꯍꯥꯎꯋꯦ ꯎꯝ
ꯅꯪꯗꯤ ꯀꯔꯤ ꯃꯊꯦꯜ ꯊꫭꯡꯂꯦ꯫
ꯑꯁ ꯑꯩꯗꯤꯅꯦ
ꯎꯝ꯫
ꯁꯤ ꯏꯆꯥꯅꯨꯄꯤ ꯑꯅꯤꯅ ꯊꯔꯣꯏ ꯈꯨꯟꯕꯥ ꯊꯔꯣꯏ ꯈꯩꯟꯕꯗꯣ ꯑꯗꯨ ꯌꯣꯟꯊꯣꯛꯄꯤꯔꯒ ꯌꯦꯟꯁꯥ ꯂꯥꯎꯔꯒ ꯊꫭꯡꯕꯤꯕ꯫
ꯑꯁ ꯌꯥꯝ ꯍꯩꯀꯣ ꯌꯥꯝ ꯍꯥꯎꯋꯤꯀꯣ꯫
ꯊꯔꯣꯏꯁꯦ ꯍꯥꯎꯗꯕ ꯍꯥꯟꯇꯥꯛꯁꯦ ꯆꯥ ꯈꯔ ꯌꯥꯕꯀꯣ꯫
ꯎꯝ
ꯀꯩ ꯊꯕꯛ ꯁꯨꯔꯤꯒꯦ ꯅꯪ
ꯎꯝ ꯁꯨꯗꯔꯤꯗ ꯑꯗꯨꯝ ꯌꯨꯝꯗ
ꯗꯨꯝ ꯂꯩꯌ‌ꯦ ꯌꯨꯝꯗ ꯑꯗꯨꯝ ꯆꯥꯛ ꯌꯦꯟꯁꯥꯡ ꯊꯣꯡꯕ ꯈꯣꯠꯄ ꯑꯗꯨꯝ ꯇꯧꯔꯒ ꯂꯩ ꯀꯔꯤꯁꯨ ꯇꯧꯗ‌ꯦ
ꯌꯨꯝ ꯄꯥꯟꯗ꯭ꯔꯤ ꯅꯠꯇ꯭ꯔꯣ
ꯍꯥ ꯌꯨꯝ ꯄꯥꯜꯂ‌ꯦ
ꯑꯥ
ꯌꯨꯝ ꯄꯥꯜꯂꯦ ꯏꯆꯥ ꯑꯃ ꯂꯩꯔꯦ ꯅꯪꯗꯤ ꯍꯥꯥ
ꯅꯨꯄꯤꯔꯥ ꯅꯨꯄꯥꯔꯥꯥ
ꯅꯨꯄꯤꯅ‌ꯦ
ꯑꯩꯁꯨ ꯏꯆꯥ ꯅꯨꯄꯤ ꯑꯍꯨꯝ ꯂꯩꯔꯦ
ꯑꯣ ꯅꯪꯒꯤ ꯈꯣꯟꯖꯦꯜꯗꯤ ꯑꯉꯥꯡꯒꯤ ꯈꯣꯟꯖꯦꯜ ꯃꯥꯜꯂꯦ
ꯅꯨꯄꯤ ꯅꯨꯄꯤꯅ ꯈ꯭ꯋꯥꯏꯗꯒꯤ ꯐꯔ‌ꯦ ꯅꯨꯄꯤ ꯄꯣꯛꯄꯅ ꯈ꯭ꯋꯥꯏꯗꯒꯤ ꯐꯩꯌꯦꯕ
ꯍꯣꯏ
ꯑꯗ‌ꯣ ꯅꯣꯏ ꯁꯥꯏꯗꯤ ꯀꯔꯤ ꯊꯕꯛ ꯁꯨꯒꯦ
ꯍꯧꯖꯤꯛꯀꯤ ꯍꯧꯖꯤꯛꯀꯤꯗꯤ ꯊꯕꯛ ꯇꯧꯗ꯭ꯔꯤꯗ ꯗꯨꯝ ꯌꯨꯝꯗ ꯑꯗꯨꯝ ꯎꯝ ꯕꯤꯖꯤꯅꯦꯁ ꯃꯆꯥ ꯃꯆꯥ ꯇꯧꯔꯒ ꯂꯩ ꯅꯣꯏꯗꯤ
ꯑꯩꯈꯣꯏ ꯅꯨꯄꯥꯁꯨ ꯀꯝꯄꯅꯤ ꯃꯆꯥ ꯑꯃꯗꯤ ꯌꯥꯎꯔꯒꯀꯣ ꯗꯨꯝ ꯊꯕꯛ ꯁꯨꯔꯒ ꯂꯩꯌꯦ ꯑꯩꯅ ꯑꯉꯥꯡꯁꯤꯡ ꯑꯗꯨ ꯁꯥꯡꯉꯒ ꯂꯩꯕ
ꯑꯣ
ꯅ‌ꯣꯏ ꯀꯩ ꯈꯨꯟꯗꯒꯤꯅ‌ꯣ ꯀꯗꯥꯏ
ꯌꯥꯝ ꯐꯩꯅꯦ ꯑꯗꯨꯅ
ꯑꯁ ꯎꯄꯥꯏ ꯂꯩꯇ꯭ꯔꯦ ꯊꯕꯛ ꯁꯨꯗ꯭ꯔꯗꯤ ꯑꯗꯨꯝ ꯐ꯭ꯔꯤꯗ ꯂꯩꯝꯅ ꯌꯨꯝ ꯄꯥꯟꯕ ꯌꯥꯗ꯭ꯔꯝꯅꯤꯅꯀꯣ
ꯍꯣꯏ ꯑꯉꯥꯡ ꯑꯍꯨꯝ ꯂꯩꯔꯦ ꯍꯥꯏꯕꯗꯤ ꯆꯍꯤ ꯀꯌꯥ ꯀꯌꯥ ꯁꯨꯔꯦ
ꯑꯣ ꯑꯉꯥꯡ ꯑꯩ ꯏꯆꯥꯅꯨꯄꯤ ꯑꯍꯟꯗꯣ ꯆꯍꯤ ꯇꯔꯥ ꯇꯔꯥ ꯁꯨꯗꯧꯔꯦ ꯑꯗꯨꯒ ꯑꯇꯣꯟꯕꯤ ꯑꯦ ꯑꯥ ꯌꯥꯏꯝꯕꯤ ꯗꯧꯗꯨꯅ ꯆꯍꯤ ꯇꯔꯦꯠ ꯁꯨꯒꯗꯧꯔꯦ ꯀꯨꯝꯁꯤꯅ ꯀꯣ
ꯎꯝ ꯇꯣꯝꯕꯤꯗꯤ
ꯑꯇꯣꯟꯕꯤꯗꯤ ꯆꯍꯤ ꯑꯃ ꯐꯥꯕꯗ
ꯑ‌ꯣ ꯐꯩꯌ‌ꯦ ꯐꯩꯌꯦ ꯑꯉꯥꯡ ꯅꯪꯗꯤ ꯌꯥꯝ ꯄꯣꯛꯄꯅꯤꯅ ꯍꯝ ꯑꯋꯥꯕ ꯈꯔ ꯀꯣꯛꯂꯝꯃꯅꯤ
ꯑꯁ ꯀ‌ꯣꯛꯇ‌ꯦꯍ‌ꯦ ꯀꯔꯤꯅ‌ꯣ
ꯃꯨꯛ ꯄꯣꯛꯈꯤꯗꯣꯏꯔꯣ
ꯑꯁ ꯑꯃꯨꯛ ꯄꯣꯛꯅꯕꯗꯤ ꯈꯟꯗ꯭ꯔꯦ ꯋꯥꯟ ꯃꯟꯗꯅ ꯀꯔꯤ ꯍꯥꯏꯖꯤꯔꯥ ꯑꯗꯨꯝ ꯏꯁꯣꯔꯅ ꯏꯁꯣꯔ ꯑꯄꯥꯝꯕꯅꯦꯕ ꯀꯣ ꯑꯩꯈꯣꯏꯅ ꯑꯗꯨꯝ ꯑꯉꯥꯡꯁꯤꯡꯕꯨ ꯑꯐꯕ ꯂꯝꯕꯤꯗ ꯊꯤꯡꯕꯤꯕ ꯍꯥꯏꯗ꯭ꯔꯗꯤ ꯑꯗꯨꯁꯨ ꯄꯥꯞꯅꯤꯅ ꯑꯁ ꯄ‌ꯣꯟꯅꯕ ꯑꯃꯨꯛ ꯈꯟꯗ꯭ꯔꯦꯗ ꯑꯩꯅꯗꯤ
ꯄ‌ꯣꯑꯣꯍꯦ ꯆꯍꯤ ꯀꯌꯥ ꯁꯨꯔꯒꯦ ꯅꯪꯗꯤ
ꯑꯩꯗꯤ ꯑꯁ ꯑꯃ ꯑꯣꯏꯔꯥꯛꯄꯅꯦ ꯍꯥꯏꯔꯒ ꯐ
ꯎꯝ
ꯀꯨꯝꯁꯤꯁꯦ ꯇ꯭ꯋꯦꯟꯇ ꯇ꯭ꯋꯦꯟꯇꯤ ꯅꯥꯏꯟ ꯁꯨꯔꯦ ꯅꯪꯗꯤ
ꯑꯩꯗꯤ ꯇ꯭ꯋꯦꯟꯇꯤ ꯐꯣꯔꯗ ꯉꯥꯏ
ꯑꯩꯗꯤ ꯑꯗꯨ ꯑꯣꯏꯔꯁꯨ ꯋꯥꯈꯜꯗꯣ ꯑꯗꯨꯝ ꯑꯩꯈꯣꯏꯅ ꯒ꯭ꯌꯥꯟ ꯍꯦꯛ ꯇꯥꯔꯛꯄꯗ ꯀꯝꯗ ꯑꯗꯨꯝ ꯈ ꯂꯩꯗꯀꯗꯣ ꯑꯍꯜ ꯑꯣꯔꯥ ꯁ ꯐꯥꯔꯦ ꯍꯥꯏ ꯋꯥꯗ ꯥꯏꯗꯕꯕꯥ ꯍꯥꯏꯔꯇꯥꯦ ꯄꯣꯊꯥꯗꯀꯣ ꯀꯃꯥꯏꯅ ꯇꯧꯗꯣꯏ ꯅꯣꯏꯒꯤ
ꯍꯣꯏ ꯑꯗꯨꯗꯤ ꯑꯩ ꯑꯩ ꯀꯩꯅꯣ ꯑꯗꯨꯅ ꯐꯔꯕꯅꯦ ꯋꯥꯈꯜ ꯅꯨꯡꯉꯥꯏꯊꯣꯛꯄꯅ ꯍꯤꯡꯕꯅꯀꯣ ꯋꯥꯈꯜ ꯅꯨꯡꯉꯥꯏꯊꯣꯛꯄꯅ ꯐꯕꯅꯦꯕ
ꯃꯤ ꯗꯤ ꯀꯔꯤ ꯍꯥꯢꯁꯤꯕ ꯆꯍꯤ ꯐꯣꯔꯇꯤ ꯊꯥꯔꯇꯤ ꯍꯦꯗꯤ ꯌꯥꯝ ꯒ꯭ꯌꯥꯟ ꯇꯥꯕꯒꯨꯝꯅ ꯑꯍꯟ ꯌꯥꯝ ꯑꯍꯟ ꯃꯑꯣꯡꯗ ꯌꯥꯝ ꯇꯧꯅꯏꯗꯅ ꯑꯗꯨꯒꯨꯝ ꯑꯗꯨꯒꯨꯝ ꯑꯗꯨꯝ ꯍꯣꯏ ꯅꯨꯄꯥꯅꯁꯨ ꯍꯥꯏꯔꯤꯅꯦ ꯑ ꯍꯣꯏ ꯁꯟꯃꯜ
ꯎꯝ ꯐꯩꯗ ꯑꯗꯨꯃꯥꯏꯅ ꯂꯩꯗꯅ ꯅꯗꯤ ꯌꯨꯝꯗ ꯍꯟꯗꯛꯀꯥꯟ ꯀꯔꯤ ꯀꯔꯤ ꯊꯕꯛ ꯁꯨꯔꯒ ꯂꯩꯕꯣ ꯑ
ꯂꯧ ꯂꯧ ꯎꯕ꯭ꯔꯕ
ꯂꯧ ꯎꯗꯦ ꯑꯩꯈꯣꯏ ꯑꯩꯈꯣꯏꯔꯣꯝꯗꯗꯤ ꯑꯩꯈꯣꯏꯗꯤ ꯂꯧ ꯎꯗ꯭ꯔꯤ
ꯑꯩꯈꯣꯏꯔꯣꯝꯗꯗꯤ ꯈꯔ ꯈꯔ ꯑꯗꯨꯝ ꯍꯧꯥꯎꯅꯔꯦ ꯅꯣꯏꯔꯣꯝꯗ ꯇꯦ
ꯑꯩꯈꯣꯏꯔꯗꯤ ꯇꯝꯄꯥꯛ ꯂꯧꯎ ꯑꯗꯨꯝ
ꯎꯝ ꯐꯩꯅꯦ ꯑꯗꯨꯅ ꯅꯪ ꯅꯣꯢꯒꯤ ꯀꯔꯤ ꯃꯊꯦꯜ ꯊꯣꯡꯉꯦ
ꯄꯗꯦ
ꯑꯩꯈꯣꯏ ꯏꯃꯨꯡꯒꯤ ꯃꯤ ꯁꯚꯦꯟ ꯃꯨꯛ ꯄꯥꯜꯂꯦ
ꯑꯣ ꯇꯣꯉꯥꯟ ꯆꯥꯗꯔꯤꯕꯣ
ꯎꯝ ꯆꯥꯔꯦ ꯑꯩꯈꯣꯏ ꯂꯩꯁꯥ ꯄꯥꯈꯪꯁꯨ ꯂꯩꯕꯀꯣ ꯑꯗꯨꯒ ꯏꯅꯦ ꯏꯠꯄꯨꯁꯨ ꯂꯩꯕ ꯑꯗꯨꯒꯤ ꯃꯤ ꯁꯚꯦꯟꯃꯨꯛ ꯆꯥꯏ ꯅꯪꯗꯤ
ꯑꯩꯗꯤ ꯇꯣꯉꯥꯟ ꯆꯥꯔꯣꯏ ꯑꯩꯈꯣꯏ ꯅꯨꯄꯥ ꯈꯛꯇ ꯑꯣꯏ
ꯑꯣ ꯅꯨꯄꯥꯃ
ꯍꯣꯏꯨꯕꯁꯨ ꯂꯩ ꯌꯦꯄꯦ ꯃ
ꯑꯣ ꯅꯨꯄꯤꯗꯤ ꯂꯩꯇ꯭ꯔꯣ
ꯑꯩꯅ ꯑꯗꯨꯝ ꯌꯣꯛꯄ ꯇꯥ
ꯅꯨꯄꯤ ꯂꯩꯇ꯭ꯔꯣ
ꯅꯨꯄꯤ ꯃꯆꯦ ꯑꯃꯈꯛꯇꯤ ꯂꯩꯔꯕꯅꯤ꯭ꯔ ꯑꯗꯨ
ꯌꯨꯝ ꯄꯥꯟꯈ꯭ꯔꯦ
ꯆꯒ ꯃ
ꯑꯥꯥ
ꯑꯩꯈꯣꯏꯗꯤ ꯏꯃꯨꯡꯒꯤ ꯃꯤ ꯌꯥꯝꯃꯦ
ꯃꯤ ꯌꯥꯝꯌꯥꯝꯕꯅ ꯈ꯭ꯋꯥꯏꯗꯒꯤꯥꯏ
ꯍꯣꯏ ꯅꯪꯒꯤ ꯈꯨꯣꯟꯖꯦꯜꯁꯦ ꯐꯖꯅ ꯇꯥꯗꯣꯏꯅꯦ
ꯃꯤ ꯌꯥꯝꯕꯗꯣ ꯅꯨꯡꯉꯥꯏꯌꯦ ꯍꯥꯏꯕ
ꯑꯥ
ꯇꯗ
ꯇꯥꯔꯦ ꯇꯥꯔꯦ
ꯍ ꯑꯩꯈꯣꯏꯁꯨ ꯑꯩꯒꯤ ꯏꯃꯨꯡꯒꯤꯗꯤ ꯎꯝ ꯃꯤ ꯌꯥꯝꯃꯦ ꯅꯨꯄꯤ ꯃꯔꯤ ꯅꯨꯄꯥ ꯃꯔꯤ ꯍ
ꯇꯥꯗ꯭ꯔꯣ
ꯑꯣ ꯑꯩ ꯐꯖ ꯇꯥꯗ꯭ꯔꯕꯣ
ꯍꯥ ꯇꯥꯔꯦ ꯇꯥꯔꯦ
ꯎ ꯑꯩꯈꯣꯏ ꯏꯃꯨꯡꯁꯦ ꯇꯥꯕ꯭ꯔꯥ ꯑꯩꯈꯣꯏ ꯏꯃꯨꯡꯁꯦ ꯃꯤ ꯑꯦꯠ ꯑꯦꯠꯅꯦꯕ ꯏꯃꯥ ꯕꯕꯥꯅ ꯀꯣꯛꯄꯁꯤꯀꯣ
ꯑꯥ
ꯃꯤ ꯑꯦꯠꯅꯦꯕ ꯅꯨꯄꯤ ꯃꯔꯤ ꯅꯨꯄꯥ ꯃꯔꯤ ꯑꯣꯏꯌꯦꯕ
ꯑꯥ ꯌꯥꯝ ꯐꯩꯅꯦ ꯑꯗꯨꯅ ꯆꯞ ꯆꯥꯔꯅꯦ
ꯑꯣ ꯑꯗꯣ ꯂꯣꯏꯅ ꯌꯨꯝ ꯄꯥꯟ
ꯑꯥ
ꯑꯇꯣꯝꯕꯤ ꯑꯇꯣꯝꯕꯤ ꯑꯇꯣꯟꯕ ꯈꯛꯇ ꯉꯥꯏꯔꯦ ꯍꯧꯖꯤꯛ ꯂꯩꯔꯤꯁꯦ
ꯑꯣ ꯑꯩꯈꯣꯏꯁꯨꯅꯦꯗ ꯅꯨꯄꯤ ꯅꯨꯄꯤ ꯃꯉꯥꯅꯦ ꯅꯨꯄꯥ ꯑꯃ
ꯑꯣ ꯏ ꯌꯥꯝꯃꯤꯅꯦꯀꯣ
ꯎꯝ ꯑꯩꯈꯣꯏ ꯄꯥꯝꯗꯣ
ꯍꯣꯏ
ꯅꯨꯄꯤ ꯃꯉꯥ ꯅꯨꯄꯥ ꯑꯃꯈꯛꯇꯅꯦ ꯅꯨꯄꯤ ꯑꯃꯈꯛꯇ ꯉꯥꯏꯔꯦ ꯎ ꯎꯝ ꯌꯨꯝ ꯄꯥꯟꯗ
ꯑꯣ
ꯑꯕ
ꯎꯝ ꯅꯨꯄꯤ ꯑꯌꯥꯝꯕꯁꯦ ꯅꯨꯡꯉꯥꯏꯔꯅꯦ
ꯑ ꯄꯥꯅꯔꯦ ꯑꯩꯗꯤ ꯌꯥꯏꯃꯅꯤꯅꯀꯣ ꯏꯊꯛꯇ ꯏꯆꯦ ꯑꯍꯨꯝ ꯂꯩꯌꯦ
ꯑꯣ ꯂꯣꯏ ꯃꯌꯨꯝ ꯄꯥꯡꯈ꯭ꯔꯣ
ꯎꯝ ꯏꯅꯥꯎꯅꯨꯕꯤ ꯈ꯭ꯋꯥꯏ ꯏꯇꯣꯟ ꯇꯣꯟꯕꯤꯗꯣ ꯑꯗꯨꯗꯤ ꯄꯥꯟꯗ꯭ꯔꯦ
ꯎ ꯑꯉꯥꯡ ꯑꯣꯏꯔꯝ ꯑꯉꯥꯡ ꯑꯣꯏꯔꯝꯈꯤꯅꯤꯅꯦ
ꯎꯝ ꯍꯟꯗꯛꯁꯦ ꯀ꯭ꯂꯥꯁ ꯇꯨꯋꯦꯜꯞ ꯀꯥꯔꯤ
ꯑꯣ ꯑꯩ ꯍꯈꯣꯏ ꯂꯔꯤꯛ ꯂꯥꯡꯁꯤ ꯑꯇꯣꯟꯕꯤꯗꯨꯁꯨ ꯑ ꯑꯁ ꯊꯕꯛ ꯐꯪꯗꯕ ꯑꯗꯨꯒꯤ ꯃꯤ ꯌꯨꯝꯗ ꯑꯗꯨꯝ ꯂꯩꯔ
ꯑꯣ ꯅꯪꯗꯤ ꯄꯨꯡ ꯀꯌꯥꯗ ꯆꯥꯛ ꯆꯥꯒꯅꯤ ꯍꯧꯖꯤꯛ ꯐꯥꯎ ꯆꯥꯗ꯭ꯔꯗꯤ
ꯑꯩꯈꯣꯏ ꯅꯨꯄꯥ ꯉꯥꯏꯔꯤꯅꯦ ꯑꯩꯈꯣꯏ ꯅꯨꯄꯥ ꯂꯥꯛꯇꯦ ꯃꯔꯥꯛꯛꯇ ꯃꯔꯥꯡ ꯃꯅꯥꯛꯛꯇ ꯃꯔꯥꯡ ꯃꯅꯥꯛꯇ ꯎꯨꯡ ꯎꯝ ꯃꯄꯥꯟꯗ ꯆꯥꯕ ꯌꯥꯎ ꯃꯕ
ꯐꯩꯌꯦ ꯐꯩꯌꯦ ꯑꯗꯨꯝ ꯀꯣꯟꯅ ꯄꯨꯟꯕ ꯆꯥꯕꯗꯨꯅ